ꯅꯣ ꯀꯩꯅꯣ ꯐꯂꯣꯡ ꯀꯛꯈ꯭ꯔꯤꯗꯤ
ꯍ ꯂꯒꯦꯅ ꯇꯣꯝꯕ ꯍꯗ ꯁꯤꯇꯥ ꯁꯤ ꯇꯥꯟꯗ꯭ꯔꯤ ꯅꯤꯡꯁꯤꯡꯕ ꯑꯃꯨꯛ ꯀꯧꯊꯣꯛꯄꯅꯤꯗ
ꯅꯤꯡꯤꯡꯕꯒꯤ ꯍꯥꯏꯅꯣ
ꯇ ꯁꯥꯟꯗꯕꯤꯗ ꯑꯗꯨ ꯅꯤꯡꯁꯤꯄꯥꯏ ꯊꯍꯒꯤꯦ
ꯀꯥꯃꯣꯅ ꯍꯥꯏꯒꯦꯅ ꯇꯧꯕꯗꯣ ꯑꯗꯨꯗꯣ ꯀꯩꯅꯣ ꯍꯥꯏꯕꯤꯌꯣ
ꯀꯥꯎꯥꯎꯒ
ꯀꯥꯎꯗꯦ ꯍꯥꯏꯕꯤꯌꯣ ꯇꯃ ꯀꯧꯁꯤꯅꯥꯏꯅꯦ
ꯎꯝ ꯏ ꯊꯒꯗꯣ ꯀꯁꯅ ꯂꯩꯦꯅ
ꯍꯥꯏꯕꯤꯌꯣ ꯇꯃꯣ
ꯏ ꯍꯗ ꯑꯃꯨꯒꯥꯏꯅꯤꯅꯁꯤ ꯀꯥꯎꯁꯤꯅ ꯂꯩꯅꯉꯏꯅ
ꯑꯗꯨꯗꯤ ꯍꯥꯏꯌꯣ ꯇꯥꯃꯣ ꯃꯤꯁꯤꯡꯁꯤꯡꯉꯣ
ꯈꯪ ꯂꯩꯅ ꯀꯥꯎꯥꯎꯒꯔꯦ
ꯑꯕꯤ ꯑꯣꯕꯠꯕꯠ
ꯃꯣꯏꯒꯤ ꯅꯍꯥꯟꯃꯨꯛꯀꯤ ꯑꯃ ꯗꯤꯁꯇꯦꯟꯁꯀꯤ ꯑꯩꯅ ꯍꯪꯅꯒꯦ ꯀꯣꯜ ꯇꯧꯒꯦ ꯍꯥꯏꯕꯗꯣ ꯈꯪꯉꯤꯅ
ꯎꯝ
ꯇꯨꯏꯚꯥꯏ ꯗꯗ ꯗꯣ ꯃꯥꯗ ꯌꯨꯝꯗꯀ ꯃ ꯀꯔꯤ ꯃꯥꯣꯏꯒꯤ ꯃꯥꯅ ꯇꯨꯔꯦꯟ ꯃꯈꯥꯏ ꯏꯊꯪ ꯊꯪꯕꯅꯦ ꯂꯩꯕꯥꯛ ꯈꯔ ꯍꯣꯟꯕ ꯍꯥꯏꯇꯥꯔꯦ
ꯎꯝ
ꯑꯗꯨꯗꯒꯤ ꯆꯠꯊꯣꯛ ꯆꯠꯁꯤꯟ ꯇꯧꯕꯗꯣ ꯃꯣꯏꯒꯤ ꯕꯣꯜ ꯍꯧꯕꯒꯤ ꯅꯨꯃꯤꯠꯇꯔ ꯀꯩꯅꯣ ꯑꯗꯣ ꯃꯣꯏ ꯃꯣꯏ ꯃꯥꯒ ꯃꯣꯏꯗꯣ ꯋꯥꯔꯤ ꯁꯥꯟꯅꯕ ꯋꯥꯏ ꯐꯥꯏ ꯑꯃ ꯄꯨꯁꯤꯜꯂꯁꯤꯔ ꯂꯤꯁꯤꯡꯗ ꯈꯣꯠꯇ ꯑꯗꯨꯃꯥꯏꯅ ꯋꯥꯔꯤ ꯁꯥꯟꯅꯕꯗꯣ ꯑꯩꯅ ꯍꯥꯏꯐꯦꯠ ꯇꯥꯕꯒꯤ ꯌꯥꯗ꯭ꯔꯒꯨꯝ ꯇꯧꯕꯅꯤ ꯈꯣꯠꯄꯅꯤ ꯍꯥꯏꯔ ꯑꯗꯩ ꯃꯥꯅ ꯏꯌꯥꯔ ꯍꯣꯇꯦꯜꯒꯤꯅꯤ ꯑꯣꯐꯔ ꯂꯥꯛꯄꯩ ꯇꯥꯏꯞ ꯇꯧꯕꯅꯦ ꯈꯣꯠꯄꯅꯦ ꯑꯗꯨꯗꯨꯒꯤ ꯌꯥꯕ ꯌꯥꯏ ꯈꯣꯠꯄ ꯌꯥꯏ ꯑꯗꯨꯃꯥꯏꯅ ꯍꯥꯏꯔ ꯑꯣ ꯗꯥꯏꯇꯣ ꯋꯥꯔꯤ ꯑ ꯁꯥꯟꯅꯔ ꯑ ꯑꯗꯨꯗꯒꯤ ꯀꯨꯋꯠꯀꯤ ꯀꯨꯠ ꯊꯥꯈ꯭ꯔꯕ ꯅꯠꯇ꯭ꯔꯥ ꯈꯣꯠꯈ꯭ꯔꯕ ꯅꯠꯇ꯭ꯔꯥ ꯍꯟꯗꯛ ꯑꯗꯨꯝ ꯇꯝꯗꯦꯔꯥ ꯈꯣꯠꯇꯦꯔꯥ ꯇꯝꯗꯣꯏꯅꯤ ꯃꯥ ꯁꯃꯨꯛꯇ ꯑꯗꯨꯝ ꯈꯜꯂꯦ ꯁꯨꯝꯃꯨꯛꯇ ꯌꯥꯎꯔꯦ ꯈꯣꯠꯂꯦ ꯑꯗꯨꯗꯤ ꯈꯟꯁ ꯆꯗꯗꯤ ꯑꯦꯁꯤꯅꯤ ꯇꯃꯤ ꯑꯗꯨꯃꯥꯏꯅ ꯃꯥ ꯍꯥꯏꯥꯏꯕꯨ ꯀꯣꯟ
ꯍꯣꯏ
ꯑꯗꯨꯗꯨꯒ ꯉꯔꯥꯡꯅ ꯅꯨꯄꯥ ꯑꯃꯒꯤ ꯅꯝꯕꯔ ꯊꯥꯂ ꯑꯗꯨꯗꯨꯒ ꯅꯪ ꯑꯦꯝ ꯌꯨꯗ ꯇꯝꯅꯤ ꯍꯥꯏꯕꯗꯣ ꯁꯤꯒ ꯇꯅꯧ ꯈꯣꯠꯂꯨꯅ ꯅꯨꯄꯥ ꯑꯃꯒꯤ ꯅꯝꯕꯔ ꯑꯩꯈꯣꯏ ꯁꯅꯥꯊꯣꯏ ꯍꯥꯏ ꯣꯂꯦ ꯇꯔ ꯈꯪꯗꯦ ꯍꯣꯜꯂꯤ ꯃꯤꯔ ꯈꯪꯗ ꯇꯃ ꯇꯃꯣ
ꯀꯍꯒꯦ
ꯁꯔꯅꯕ ꯄꯦꯠꯄꯦꯠ ꯎ
ꯎ
ꯁꯤꯒꯤꯗꯣ ꯑꯍꯥꯟꯕꯒꯤ ꯑꯍꯥꯟꯕ ꯑꯃ ꯑꯩꯅ ꯑꯞꯗꯦꯠ ꯂꯣꯏꯔꯦ ꯑꯩꯅ ꯀꯣꯜ ꯇꯧꯕꯗꯣ ꯑꯗꯨꯗꯣ ꯀꯣꯜ ꯂꯥꯛꯄ꯭ꯔꯥ
ꯅꯛꯇ
ꯑꯩꯉꯣꯟꯗꯗꯤ ꯔꯤꯡꯒꯤꯡ ꯂꯩꯔꯦ ꯑꯗꯨꯗꯨꯒ ꯄꯥꯏꯔꯛꯇ꯭ꯔꯦ ꯉꯧꯔ ꯉꯧꯔꯦ ꯑꯗꯨꯒ ꯉꯥꯏꯍꯥꯟ ꯂꯩꯔꯒ ꯑꯦꯞꯇꯨ ꯆꯪꯉꯛꯏ ꯑꯗꯒꯤ ꯀꯣꯜ ꯇꯧꯒꯦ ꯇꯧꯗ ꯇꯥꯛꯁ ꯀꯝꯄ꯭ꯂꯤꯠ ꯇꯧꯔꯦ ꯇꯧꯔꯦ ꯍꯥꯏꯕꯗ ꯇꯧꯈ꯭ꯔꯦ ꯈꯣꯠꯈ꯭ꯔꯦ ꯑꯣꯏꯅ ꯍꯥꯏꯔꯦ ꯑꯗꯒꯤ ꯑꯩꯅ ꯀꯟꯇꯤꯅ꯭ꯌꯨ ꯀꯌꯥ ꯇꯧꯔꯒ ꯑꯃꯨꯛꯀ ꯇꯧꯗꯦ ꯇꯧꯔꯛꯄꯅꯦꯕꯀꯣ ꯇꯝꯃꯣ
ꯍ
ꯑꯃ ꯇ꯭ꯔꯥꯟꯁꯀ꯭ꯔꯤꯞꯁꯟꯒꯤꯗꯨꯗꯤ ꯂꯣꯏꯔꯕ꯭ꯔꯥ
ꯎꯝ
ꯎ ꯑꯗꯨꯗꯨꯃ ꯑꯩꯁꯨ ꯑꯗꯨꯝ ꯇꯧꯗꯕꯤ ꯂꯩꯝꯔꯕꯅꯤ
ꯎ
ꯀꯩ ꯍꯥꯏꯇꯥꯔꯦ ꯃꯣꯏ ꯁꯤꯒꯤꯗ ꯊꯥꯒꯠꯅꯔꯤꯁꯦ ꯑꯣ ꯃꯌꯥꯝꯁꯨ ꯌꯥꯅꯗꯕ ꯑꯩꯁꯨ ꯀꯣꯜ ꯇꯧꯕ ꯆꯠꯇꯦ ꯑꯇ ꯋꯤ ꯑꯥꯔ ꯁꯣꯜꯚꯤꯡ ꯗꯤ ꯑꯣꯜ ꯁꯤ ꯏꯪꯂꯤꯁꯀ ꯇꯥꯛꯁ ꯂꯥꯛꯅꯔꯕ꯭ꯔꯥ ꯌꯥꯏ ꯌꯥꯗꯦ ꯌꯦꯡꯅꯔꯣ ꯉꯔꯥꯡꯒꯤꯁꯤꯡꯗꯣ ꯇꯧꯁꯤꯟꯍꯧꯔꯦ ꯃꯌꯥꯝ ꯄꯩꯁꯥꯁꯨ ꯀꯣꯛ ꯃꯩ ꯉꯥꯎꯔꯦ ꯄꯪꯀꯛꯄ ꯀꯥꯞꯁꯤꯜꯂꯛꯑꯦ ꯉꯁꯤꯁꯨ ꯑꯋꯣꯏꯕ ꯄꯪꯆꯪ ꯆꯪꯉꯛꯑꯦ ꯋꯥꯔꯤ ꯁꯥꯟꯅꯁꯤꯦꯗꯨꯅ ꯍꯥꯏꯔꯤꯆꯦ ꯃꯥꯥꯊꯣꯏꯁꯤꯁꯨ ꯀꯔꯣꯔ ꯄꯥꯔꯇꯤ ꯑꯣꯏꯗꯣꯔꯦ ꯋꯥꯟ ꯐꯣꯔꯇꯤ ꯇꯨ ꯆꯪꯉꯛꯑ ꯉꯔꯥꯡ ꯇꯧꯈꯤꯕꯩꯅꯦ ꯑꯗꯣ ꯉꯁꯤꯒꯤꯁꯦ ꯉꯁꯤꯒꯤꯔ ꯀꯔꯝꯕꯅꯣ ꯄꯩꯁꯥ ꯆꯪꯛꯇꯦ ꯍꯥꯏꯕ ꯑꯃ ꯌꯥꯎꯕꯅꯤꯅꯦ ꯂꯥꯛꯇꯕ ꯌꯥꯎꯔꯗꯤ ꯍꯥꯏꯔꯣ ꯑꯃꯨꯛꯇ ꯉꯁꯤ ꯄꯩꯁꯥꯖ ꯐ ꯍꯩ ꯌꯥꯎꯗꯕ ꯃꯥꯜꯂꯤꯅꯦ ꯑꯌꯥꯝꯕꯗ ꯆꯪꯉꯛꯄꯩ ꯇꯥꯥꯏꯞꯅꯤ ꯇꯧꯔꯤꯁꯦ
ꯎꯝ
ꯀ ꯇꯨꯝꯃꫭ
ꯀ꯭ꯌꯥ ꯑꯥꯒ꯭ꯌ
ꯁꯥꯎꯔꯅꯣꯕ ꯕꯦꯕꯦ
ꯎꯝ
ꯎꯝ ꯍꯥꯏꯒ‌‌ ꯑꯗꯨꯝ ꯁꯥꯎꯋꯦ ꯁꯥꯎꯔꯅꫭ ꯇꯝꯃꯣ
ꯁꯥꯎꯗꯦ ꯅꯨꯡꯉꯥꯏꯇꯕꯁꯨ ꯂꯩꯇꯦ ꯀꯩꯝ ꯈꯟꯗꯦ
ꯂꯩꯌꯦ ꯇꯝꯃꯣ ꯃꯌꯥꯝ ꯂꯩꯌꯦ ꯄꯨꯂꯞ ꯂꯩꯌꯦ ꯇꯝꯃꯣ ꯑꯗꯣ ꯁꯥꯎꯔꯅꫭꯕ ꯕꯦ ꯕꯦꯕ
ꯂꯩꯇꯦ
ꯂꯩꯍꯦ ꯅꫭꯏ ꯇꯝꯃꫭ
ꯁꯤ ꯀꫭꯜꯁꯦ ꯂꫭꯏꯔꯒ ꯊꯝꯃꯒꯦ
ꯀꯩꯒꯤ
ꯈꯪꯗꯦ ꯑꯩꯗꯣ ꯉꯁꯤ ꯁꯟꯗꯦꯅꯤꯅ ꯐꯅꯦꯛꯁꯨ ꯁꯨꯗꫭꯏꯕꯥ ꯑꯗꯒꯤ ꯎꯝ ꯑꯩ ꯉꯍꯥꯟꯅ ꯆꯣꯠꯄ ꯗ꯭ꯔꯦꯁꯁꯤꯡꯗꯣ ꯂꯣꯏ ꯁꯨꯗꯣꯏꯅꯦꯕꯀꯣ
ꯑꯦ ꯁꯨꯗ꯭ꯔꯁꯨ ꯌꯥꯕ ꯌꯥꯏꯗ ꯇꯥꯃꯣ ꯆꯣꯠꯄꯅꯤꯅ ꯐꯖꯅ ꯀꯪꯍꯜꯂꯒ ꯑꯗꯨꯝ ꯅꯝꯗ꯭ꯔꯗꯤ ꯑꯃ ꯐꯖꯅ ꯀꯪꯕꯒꯤ ꯃꯅꯝ ꯅꯝꯗ꯭ꯔꯗꯤ ꯑꯗꯨꯝ ꯁꯨꯗ꯭ꯔꯁꯨ ꯌꯥꯏꯌꯦ ꯀꯩꯁꯨ ꯃꯣꯠꯄ ꯅꯠꯇꯦꯗꯅ ꯇꯝꯃꯣ ꯑꯐꯕ ꯏꯁꯤꯡꯅꯤ ꯅꯣꯡꯒꯤ ꯏꯁꯤꯡꯁꯨ ꯀꯨꯏꯅ ꯇꯥꯕꯩ ꯍꯧꯖꯤꯛꯇꯤ ꯉꯧꯔꯣꯛ ꯉꯧꯔꯕꯅꯦꯕꯀꯣ ꯇꯥꯝꯃꯣ
ꯅꯪ ꯌꯥꯝ ꯈꯪꯕ꯭ꯔꯣ ꯂꯝꯕꯤꯗ ꯂꯩꯈꯣꯝ ꯊꯣꯛꯄꯒꯤ ꯈꯨꯡꯒ꯭ꯔꯥꯎꯗ ꯂꯩꯈꯣꯝꯗ ꯗ꯭ꯔꯣ ꯐꯅꯦꯛꯁꯨ ꯆꯨꯏ ꯍꯥꯏꯗꯕ꯭ꯔꫭ ꯑꯩꯅ
ꯐꯠ ꯐꯅꯦꯛ ꯍꯥꯏꯌꯦ ꯑꯗꯒꯤ ꯉꯔꯥꯡꯒꯤꯗꯨꯁꯨ ꯁꯨ ꯇꯥꯃꯣꯅ ꯆꯣꯠꯂꯦꯅ ꯌꯦꯡ ꯍꯟꯕꯗꯣ ꯃꯣꯠꯄꯗꯤ ꯎꯗꯕ ꯇꯝꯃꯣ ꯑꯗꯨꯗꯨꯒꯤꯅꯦ ꯑꯩꯅ ꯍꯥꯏꯗꯤ ꯃꯣꯠꯇ꯭ꯔꯗꯤ ꯃꯣꯠꯇ꯭ꯔꯗꯤ ꯁꯨꯔꯅꯨ ꯍꯥꯏꯕꯅꯤ ꯇꯥꯝꯃꯣ ꯑꯩꯅ ꯍꯥꯏꯗꯨꯁꯨ ꯃꯣꯠꯂꯁꯨ ꯁꯨꯒꯅꯣꯗꯤ ꯍꯥꯏꯕ ꯅꯠꯇꯤꯌꯦ ꯇꯥꯝꯃꫭ ꯃꯣꯠꯇꯕ ꯃꯥꯜꯂꯤ ꯃꯣꯠꯇꯕꯗꯨꯗꯤ ꯁꯨꯒꯅꯨ ꯁꯨꯝ ꯐꯖꯅ ꯀꯪꯍꯜꯂ ꯌꯥꯒꯅꯤ ꯍꯥꯏꯕꯅꯤ ꯇꯥꯝꯃꯣ
ꯕꯩꯅꯦ ꯃꫭꯠꯂꯦ
ꯎꯝ ꯇꯥꯝꯃꯣ ꯍꯥꯏꯗꯤ ꯑꯃ ꯈꯨꯅꯤꯡ ꯍꯥꯏꯒꯗ꯭ꯔꯥ ꯑꯃ ꯈꯔ ꯇꯨꯝꯊꯣꯛ ꯇꯨꯝꯊꯣꯛꯑ ꯂꯩꯕꯗꯣ ꯑꯗꯥꯏ ꯑꯗꯨꯋꯥꯏ ꯑꯗꯨꯋꯥꯏꯗꯨꯗꯤ ꯑꯗꯨꯝ ꯈꯔ ꯈꯔꯕꯨꯗꯤ ꯃꯣꯠꯄꯅꯤ ꯑꯗꯣ ꯁꯤꯕꯨꯗꯤ ꯑꯗꯨꯕꯨꯗꯤ ꯑꯩꯁꯨ ꯑꯗꯨꯝ ꯃꯣꯠꯂꯤ ꯍꯥꯏꯗꯤ ꯑꯗꯨ ꯆꯣꯠꯄꯒꯤꯅꯦꯕ ꯑꯗꯨꯕꯨꯗꯤ ꯑ ꯍꯥꯏꯗꯤ ꯑꯆꯣꯠꯄ ꯑꯗꯨꯝ ꯆꯠꯄꯤ ꯈꯣꯠꯄꯤ ꯇꯧꯕꯒꯤꯅꯦꯕ ꯇꯝꯃꯣ ꯇꯨ ꯗꯝꯃꯣ
ꯎꯝ
ꯁꯥꯎꯔ ꯅꯣꯕ ꯕꯦ ꯕꯦꯕ
ꯁꯥꯎꯗꯦ
ꯑꯗꯣ ꯍꯧꯒꯠꯂꯅꯤ ꯑꯗꯨꯗꯣ ꯁꯨꯗꯣꯛꯑꯅꯤ ꯑꯗꯨꯒ ꯃꯈꯥꯗꯤ ꯇꯝꯃꯣ
ꯑꯩ ꯄꫭꯊꯥꯔꯅꯤ
ꯎꯝ ꯑꯗꯣ ꯄꯣꯊꯥꯕꯩꯗꯨꯗ ꯀꯣꯜ ꯇꯧꯕꯤꯔꯑꯣ ꯕꯦ ꯕꯦ
ꯅꫭ ꯑꯩ ꯋꯥꯏ ꯁꯅꯥꯗꯕꯤ ꯉꯥꯇꯪ ꯏꯊꯟ ꯄꫭꯊꯥꯅꯤꯡꯉꯦ
ꯑꯗꯣ ꯉꯥꯏꯍꯥꯛꯇꯪ ꯃꯤꯅꯤꯠ ꯃꯉꯥꯃꯨꯛꯇꯪ ꯄꯣꯊꯥꯜꯂꫭ ꯑꯗꯨꯒ ꯇꯥꯃꯣꯅ ꯂꯣꯏꯔꯦ ꯈꯣ ꯂꯦ ꯑꯗꯨꯝ ꯍꯥꯏꯕꯤꯔꯑꫭ ꯕꯦꯠ ꯕꯦꯠ ꯗꯌꯦꯂꯨ ꯀꯣꯜꯗꯣ ꯁꯦꯠ ꯇꯧꯔꯛꯑꯒꯦ ꯇꯝꯃꯣ
ꯄꯨꯡ ꯃꯤꯅꯤꯠ ꯃꯉꯥꯗꯤ ꯇꯜꯂꯦ ꯑꯩ ꯄꫭꯊꯥꯅꯤꯡꯗꯦ ꯑꯗꯨꯗꯤ
ꯃꯤꯅꯤꯠ ꯇꯔꯥ ꯍꯥꯏꯕꯅꯦ ꯇꯥꯃꯣ ꯃꯉꯥ ꯇꯔꯥ ꯍꯥꯏꯕꯅꯦ ꯕꯦꯠ ꯕꯦꯠ
ꯑꯗꯨꯁꯨ
ꯃꯤꯅꯤꯠꯇꯔꯥ ꯍꯥꯏꯁꯦ ꯀꯨꯏꯔꯦ ꯇꯥꯃꯣ ꯀꯨꯏꯔꯦ ꯇꯥꯃꯣ
ꯎ ꯗꯦꯠ ꯅꯥꯏꯟꯇꯤꯟꯕꯣꯛ ꯄꯣꯊꯥꯒꯦ
ꯌꯥꯔꯣꯏꯌꯦ ꯇꯥꯃꯣ ꯑꯗꯨꯃꯥꯏꯅ ꯍꯥꯏꯕꯤꯒꯅꯨ
ꯎꯝ ꯄꯣꯊꯥꯅꯤ
ꯄꯤꯠ ꯇꯥꯃꯣ
ꯎꯝ
ꯁꯥꯎꯔꯕꯣ ꯕꯦꯕꯤ
ꯍꯣꯏ ꯇꯥꯃꯣ ꯁꯥꯎꯗꯤꯌꯦ
ꯁꯥꯎꯔꯦ ꯕꯦꯕꯤ
ꯑꯗꯨ ꯇꯥꯃꯣ ꯑꯩꯅꯥ ꯍꯥꯏꯒꯦ ꯇꯧꯕꯗꯨꯔꯣ
ꯎꯝ ꯇꯥꯃꯣ
ꯎ ꯅꯨꯄꯤꯒ ꯅꯨꯄꯥꯒ ꯇꯤꯟꯅꯔꯖꯨ ꯌꯥꯝ ꯀꯩꯅꯣ ꯄꯣꯁꯨꯕ ꯐꯠꯇꯦ
ꯀ꯭ꯂꯣꯁ ꯑꯣꯏ ꯇ꯭ꯔꯦꯟ ꯇꯝꯃꯣ ꯍꯧꯖꯤꯛꯇꯤ ꯇꯤꯟꯅꯕ ꯍꯥꯏꯁꯦ ꯃꯥ ꯀꯣꯛꯑ ꯈꯨꯝꯕ ꯑꯗꯒꯤ ꯑꯦꯛꯖꯥꯝ ꯅꯨꯡꯖꯥꯝꯒꯤ ꯋꯥꯔꯤ ꯋꯥꯇꯥꯏ ꯈꯔ ꯇꯥꯊꯣꯛ ꯇꯥꯁꯤꯟ ꯑꯗꯨꯗꯤ ꯇꯝꯃꯣ ꯂꯩꯕꯒꯤ ꯑꯗꯨꯝ ꯑꯗꯨꯃꯥꯏꯅ ꯋꯥꯔꯤ ꯁꯥꯟꯅꯕꯅꯦ ꯑꯥ ꯀꯩꯁꯨ ꯀꯣꯜ ꯇꯧꯔꯛꯄꯗꯣ ꯑꯩꯗꯣ ꯈꯪꯗ꯭ꯔꯦ ꯈꯣꯠꯇ꯭ꯔꯦ ꯍꯥꯥ
ꯑꯩ ꯂꯩꯇ꯭ꯔꯗꯤ
ꯇꯥꯃꯣ ꯂꯩꯇ꯭ꯔꯗꯤ ꯋꯥꯔꯤ ꯌꯥꯏꯃꯩ ꯑꯗꯨꯝ ꯁꯝꯖꯤꯟꯅꯕ ꯇꯧꯋꯦ ꯀꯣꯜ ꯇꯧꯔꯛꯄꯩꯗꯨꯁꯨ ꯇꯥꯃꯣꯗ ꯍꯥꯟꯅ ꯇꯧꯔꯛꯑꯦ ꯇꯥꯃꯣꯅ ꯄꯥꯏꯗꯕ ꯀꯥꯟꯗ ꯍꯦꯛ ꯀꯩꯅꯣꯗ ꯇꯧꯔꯛꯄꯗꯣ ꯑꯗꯨ ꯁꯨꯃꯥꯏꯅ ꯂꯣꯏꯁꯤꯟꯅꯤ ꯍꯥꯏꯕꯅꯤ ꯈꯣꯠꯄꯅꯤ ꯑꯩꯁꯨ ꯂꯣꯏꯁꯤꯜꯂꯒꯦ ꯈꯣꯠꯂꯒꯦ ꯑꯗꯨ ꯇꯧꯔꯒꯦ ꯈꯣꯠꯂꯦ ꯍꯥꯏꯔꯒ ꯑꯗꯨꯝ ꯌꯥꯏꯈꯩ ꯋꯥꯔꯤꯗꯣ ꯁꯝꯖꯤꯟꯅꯕ ꯑꯗꯨꯝ ꯇꯧꯋꯤ ꯇꯥꯝꯃꯣ ꯀꯩꯁꯨ ꯀ꯭ꯂꯣꯁ ꯑꯣꯏꯗꯦ ꯇꯥꯃꯣ ꯍꯥꯟꯅꯗꯤ ꯑꯗꯨꯃꯥꯏꯅ ꯍꯥꯏꯐꯦꯠꯇꯪꯗꯤ ꯑꯗꯨꯃꯥꯏꯅ ꯋꯥ ꯗ꯭ꯔꯣ ꯗ꯭ꯔꯣꯕꯨꯗꯤ ꯇꯧꯅꯔꯝꯃꯦ ꯑꯗꯣ ꯍꯧꯖꯤꯛꯇꯤ ꯇꯣꯛꯑꯦ ꯄꯨꯡꯇꯣꯛ ꯇꯣꯛꯑꯦ
ꯄꯥꯝꯃꯤꯔꯣ ꯑꯗꯨꯗꯣ
ꯄꯥꯝꯗꯤꯌꯦ ꯇꯥꯃꯣ ꯄꯥꯝꯗꯤꯌꯦ ꯇꯥꯃꯣ ꯑꯩ ꯀꯩꯒꯤ ꯄꯥꯝꯗꯅꯣ ꯑꯩ ꯇꯥꯝꯃꯣ ꯂꯩꯌꯦ
ꯂꯩꯇ꯭ꯔꯥꯗꯤ ꯄꯥꯝꯗꯣꯏꯔꯣ
ꯄꯥꯝ ꯗꯤꯌꯦ ꯇꯥꯃꯣ ꯇꯥꯃꯣ ꯂꯩꯇꯕꯁꯨ ꯌꯥꯔꯣꯏ ꯑꯗꯨꯝ ꯂꯩꯗꯣꯏꯅꯦ ꯄꯥꯝꯗꯦ ꯍꯥꯏꯕ ꯇꯥꯃꯣ ꯑꯩ ꯁꯨꯛ ꯄꯥꯝ ꯄꯥꯝꯗꯦ
ꯀꯣ ꯇꯥꯃꯣ
ꯑꯗꯨꯏꯁꯨ ꯏꯃꯥꯟꯅꯕꯗꯤ ꯍꯥꯏꯅꯒ ꯃꯤ ꯃꯥꯟꯅꯗꯕꯕꯨꯥꯎ ꯁꯣꯏꯁꯤꯜꯂꯒ ꯇꯔꯕ ꯑꯗꯨꯃꯥꯏꯅ
ꯇꯥꯃꯣ ꯑꯩꯅꯗꯤ ꯕ꯭ꯔꯨ ꯆꯪꯁꯤꯟꯕꯗꯤ ꯅꯠꯇꯦ
ꯑꯗꯨꯏꯖꯨ
ꯈꯪꯗꯦ ꯇꯥꯃꯣ ꯑꯗꯨꯗꯤ ꯃꯥꯒꯤ ꯋꯥꯈꯜꯂꯣꯟꯗ ꯇꯥꯔꯤ ꯃꯥꯒꯤꯁꯨ ꯑꯗꯨꯝ ꯃꯣꯏ ꯃꯥꯏꯀꯦꯜ ꯍꯥꯏꯗꯨ ꯂꯩꯔꯤꯅꯦ ꯇꯥꯃꯣ ꯑꯩꯁꯨ ꯈꯪꯗꯦ ꯀꯩꯁꯨ ꯌꯥꯝꯅ ꯀꯩꯝꯇ ꯀ꯭ꯂꯣꯁ ꯌꯥꯝ ꯀ꯭ꯂꯣꯁ ꯑꯣꯏꯕ ꯅꯠꯇꯦ ꯍꯥꯏꯕ ꯇꯥꯃꯣ꯫ ꯌꯥꯝ ꯀꯥ ꯍꯦꯟꯅ ꯀ꯭ꯂꯣꯁ ꯑꯣꯏꯅ ꯇꯤꯟꯅꯔꯛꯄꯁꯨ ꯅꯠꯇꯦ ꯆꯨꯝꯅ ꯁꯨꯝ ꯃꯣꯏꯒꯤ ꯀꯣꯂꯦꯖ ꯈꯔ ꯊꯦꯡꯅꯔꯛꯄꯩ ꯑꯗꯨꯃꯥꯏꯅ ꯋꯥꯔꯤ ꯈꯔ ꯁꯥꯟꯅꯕ ꯈꯛꯇꯅꯦ ꯀꯩꯁꯨ ꯌꯥꯝ ꯀ꯭ꯂꯣꯖ ꯑꯣꯏꯅꯁꯨ ꯇꯤꯟꯅꯔꯛꯄ ꯅꯠꯇꯦ ꯌꯥꯝꯅ ꯀ꯭ꯂꯣꯖ ꯑꯣꯏꯈꯤꯕꯁꯨ ꯂꯩꯇꯦ ꯑꯣꯏ ꯁꯨ ꯑꯣꯏꯔꯣꯏ ꯇꯥꯃꯣ ꯂꯥꯟꯅ ꯈꯟꯒꯅꯨ ꯇꯥꯃꯣ ꯀꯩꯁꯨ ꯑꯩ ꯑꯇꯣꯞꯄ ꯀꯩꯝ ꯄꯥꯝꯗꯦ ꯇꯥꯃꯣ ꯑꯩ ꯇꯥꯃꯣ ꯇꯥꯃꯣ
ꯎꯝ
ꯁꯥꯎꯔꯅꯣꯕ ꯕꯦꯕꯤ
ꯎꯝ ꯎꯝ ꯁꯧꯗꯦ
ꯁꯥꯎꯔꯦ ꯇꯝꯃꯣ ꯁꯥꯎꯔꯅꯣꯕ ꯇꯥꯃꯣ ꯇꯥꯃꯣ ꯇꯥꯃꯣ
ꯇꯥꯃꯣ
ꯀꯩ ꯍꯥꯏꯒꯦ
ꯁꯨꯃꯥꯏꯅ ꯇꯧꯕꯩꯅꯦ ꯅꯨꯄꯤꯅ ꯎꯝ ꯍꯥꯏꯗꯤ ꯅꯨꯄꯤ ꯌꯥꯝ ꯇꯤꯟꯅꯕ ꯅꯨꯄꯥꯁꯦ ꯄꯥꯝꯗ꯭ꯔꯤꯁꯦ
ꯍꯣꯏ ꯇꯥꯃꯣ ꯑꯩ ꯇꯤꯟꯅꯕ ꯇꯣꯛꯑꯦ ꯃꯥꯒ ꯑꯩ ꯄꯨꯛꯇꯣꯛ ꯇꯣꯛꯑꯕꯅꯤ ꯇꯥꯃꯣ ꯁꯤꯁꯦ ꯀꯣꯂꯦꯖ ꯂꯣꯏꯔꯒꯗꯤ ꯑꯗꯨꯝ ꯂꯣꯏꯔꯦ ꯁꯨꯡꯊꯦꯡꯃꯨꯛ ꯊꯦꯡꯅꯔꯔꯣꯏꯗꯕꯅꯤ ꯇꯥꯃꯣ ꯑꯥ ꯅꯝꯕꯔ ꯅꯨꯡꯕꯔ ꯀꯔꯤꯝ ꯄꯥꯏꯅꯕꯁꯨ ꯅꯠꯇꯦ ꯄꯥꯎ ꯀꯔꯤꯝ ꯐꯥꯎꯅꯔꯔꯣꯏꯗꯕꯅꯤ ꯇꯥꯃꯣ ꯑꯩ ꯑꯇꯣꯞꯄ ꯅꯣꯏꯅ ꯇꯝꯃꯁꯨ ꯀꯩꯁꯨ ꯑꯩ ꯅꯨꯄꯤꯒ ꯇꯤꯟꯅꯗꯧꯁꯨ ꯂꯩꯇꯦ ꯇꯤꯟꯁꯨ ꯇꯤꯟꯅꯔꯣꯏ ꯇꯥꯃꯣ ꯌꯦꯡꯉꯣ ꯇꯥꯃꯣ ꯅꯣꯏꯗꯨ ꯌꯦꯡꯉꯨ
ꯎꯝ ꯃꯁꯥꯟꯅ ꯃꯁꯥ ꯍꯖꯔ ꯑꯉꯥꯡꯅꯦꯅ ꯀꯃꯥꯏꯅ ꯍꯥꯏꯔꯤꯅꯣ ꯈꯪꯅꯕꯔ ꯈꯪꯗꯦ
ꯈꯪꯖꯩ ꯑꯩꯅ ꯍꯥꯏꯁꯦ ꯏꯁꯥꯅ ꯑꯗꯨꯝ ꯈꯪꯉꯤ ꯑꯩꯅ ꯍꯥꯏꯁꯦ ꯑꯗꯨꯝ ꯇꯧꯔꯗꯕꯅꯤ ꯇꯧꯒꯦꯅ ꯈꯜꯂꯗꯤ ꯑꯗꯨꯝ ꯇꯧꯔꯗꯕꯅꯤ ꯇꯥꯃꯣ
ꯈꯪꯗꯦ ꯇꯥꯃꯣ ꯍꯥꯟꯅꯗꯤ ꯑꯗꯨꯃꯥꯏꯅ ꯇꯤꯟꯅꯔꯝꯃꯤ ꯑꯗꯣ ꯑꯩ ꯍꯧꯖꯤꯛꯇꯤ ꯑꯩ ꯇꯤꯟꯅꯔꯔꯣꯏ ꯈꯣꯠꯂꯔꯣꯏ ꯑꯩ ꯍꯥꯏꯔꯦ ꯇꯥꯃꯣ ꯍꯥ
ꯅꯨꯄꯥꯖ ꯃꯤ ꯈꯤꯇꯪ ꯍꯥꯏꯗꯤ ꯎꯝ ꯑꯁꯛ ꯌꯥꯝ ꯐꯖꯗ꯭ꯔꯗꯤ ꯈꯤꯇꯪ ꯀꯩꯅꯣ ꯇꯧꯔꯗꯤꯀꯣ ꯅꯨꯄꯤꯁꯦ